ꯍꯜꯂꯣ
ꯀꯩꯗꯧꯔꯤꯅꯣ
ꯆꯠꯂꯤꯌꯦ ꯅꯪꯗꯤ
ꯌꯧꯗ꯭ꯔꯤꯕ꯭ꯔꯣ
ꯌꯧꯗ꯭ꯔꯤ ꯂꯝꯕꯤꯗ ꯏ ꯏꯊꯟꯇ ꯄꯤꯁꯇ
ꯅꯪꯒꯤ ꯅꯃꯥꯟꯅꯕꯗꯤ ꯑꯦ ꯅꯃꯥꯟꯅꯕꯤꯗꯤ
ꯃꯥꯡꯗ
ꯂꯣꯏꯔꯦꯍꯦ ꯑꯩ ꯌꯨꯝꯗ ꯌꯧꯈ꯭ꯔꯦ
ꯖꯤꯝ ꯌꯧꯔꯕꯣ ꯉꯁꯤꯅ ꯂꯥꯛꯏꯔꯣ ꯅꯪꯗꯤ
ꯎꯝ ꯗꯥꯎ ꯌꯥꯗ꯭ꯔꯒ ꯂꯥꯛꯕꯅꯤ ꯉꯁꯤꯁꯨ ꯑꯩ ꯑꯩ ꯆꯠꯄ ꯅꯨꯃꯤꯠꯗ ꯃꯣꯏꯁꯦ ꯏꯁꯀꯣꯔ ꯄꯤꯗꯕ ꯑꯣ ꯑꯗꯣ ꯊꯦꯡꯅ ꯄꯤꯕꯣ ꯑꯗꯣ ꯑꯩꯅ ꯀꯩꯅꯣ ꯑꯁꯤ ꯇꯨꯄꯨ ꯑꯌꯨꯝ ꯌꯥꯎꯗꯧꯔꯦ ꯑꯗꯨ ꯌꯧꯔꯀꯥꯟꯗ ꯃꯣꯏꯗꯤ ꯁꯀꯣꯔꯠ ꯄꯤꯕꯒꯤ ꯀꯣꯂꯦꯟ ꯑꯗꯨ ꯌꯧꯈ꯭ꯔꯦ ꯍꯥꯏꯌꯦ ꯍꯥꯍꯥꯍꯥ ꯑꯥꯉꯛꯄꯅꯤ
ꯀꯔꯤ ꯀꯔꯤ ꯄꯨꯔꯛ ꯇ꯭ꯔꯣ
ꯀꯩꯁꯨ ꯄꯨꯔꯛꯇꯦꯗ ꯉꯟꯅ ꯍꯧꯒꯠꯂ ꯉꯟꯅ ꯆꯠꯄꯒꯤ ꯅꯣꯡꯁꯨ ꯆꯨꯕꯒꯤꯀꯣ ꯃꯁꯨ ꯄꯨꯔꯛꯇ꯭ꯔꯦ
ꯑꯣ ꯑꯗꯨꯝ ꯂꯩꯒꯅꯤ ꯑꯃꯨꯛꯀ ꯍꯟ ꯊꯟꯗꯛꯔ
ꯈꯔ ꯂꯩꯔ ꯈꯔ ꯎꯝ ꯈꯔ ꯑꯗꯨꯝ ꯂꯩꯒꯤꯗꯧ ꯃꯥꯜꯂꯦ ꯈꯪꯗ꯭ꯔꯤꯌꯦ ꯍꯧꯖꯤꯛꯇꯤ
ꯑꯗꯨꯗ ꯅꯪ ꯀꯅꯥ ꯑꯄꯥꯎ ꯑꯄꯥꯎꯒ ꯂꯥꯛꯏꯔꯣ ꯅꯪꯗꯤ ꯀꯅꯥꯒ ꯂꯥꯛꯄ꯭ꯔꯣ
ꯑꯁꯤ ꯏꯃꯥꯟꯅꯕꯤꯒꯤ ꯃꯕꯨꯡꯒꯤ ꯒꯥꯔꯤꯗ ꯂꯥꯛꯄꯅꯦ ꯑꯩꯈꯣꯏ ꯑꯅꯤ ꯃꯥꯒꯤ ꯃꯅꯦ ꯑꯃꯒ ꯑꯩꯈꯣꯏ ꯑꯍꯨꯝ ꯈꯇꯅꯤ ꯑꯄꯥꯎꯗꯤ ꯂꯥꯛꯗ꯭ꯔꯦ ꯃꯣꯏꯗꯣ ꯁꯨꯇꯤꯗꯣ ꯎꯝ ꯑꯁꯤꯒꯤ ꯍꯞꯇꯥ ꯈꯛꯇꯅꯤ ꯍꯥꯏꯌꯦ ꯑꯗꯨ ꯂꯣꯏꯔꯦ ꯅꯤ ꯍꯥꯢꯕꯒꯤ ꯂꯥꯛꯇꯔ꯭ꯦ
ꯋꯥꯕ꯭ꯔꯣꯑꯦꯌꯨꯝ ꯂꯥꯛꯄꯁꯦ
ꯃꯣꯔꯤꯟꯗꯨ ꯑꯣ ꯐꯥꯏꯚꯗꯒꯤ ꯆꯠꯄꯅꯦꯕ ꯑꯗꯨꯒ ꯆꯥꯛ ꯆꯥꯗꯕꯒꯤ ꯀꯔꯤꯁꯨ ꯆꯥꯗꯕꯒꯤ ꯑꯁ ꯈꯔꯗꯤ ꯋꯥꯏ ꯍꯦꯜ ꯍꯧꯖꯤꯛꯇꯤ ꯄꯨꯛ ꯊꯟꯀꯔꯦ ꯍꯥ ꯍꯥ
ꯅꯥꯇꯦ ꯑꯩ ꯌꯣꯝꯗ ꯑ ꯍꯥꯟꯅ ꯌꯧꯔꯒ ꯌꯦꯟꯖꯥꯡ ꯌꯦꯡꯒꯀꯣ ꯗꯔꯦꯁ ꯂꯩꯇꯕꯒꯤ ꯏꯆꯦꯒꯤ ꯌꯝꯗ ꯂꯛꯂꯥꯒ ꯆꯥ
ꯅꯆꯦ ꯌꯨꯝꯅꯤ ꯍꯤꯟꯖꯡ ꯍꯥꯑꯣꯕꯥ ꯑꯣꯏꯔꯝꯅꯤ
ꯃꯣꯏꯗꯣ ꯏꯟꯖꯥꯡ ꯑꯅꯤ ꯊꯧꯔꯝꯃꯒ ꯃꯥꯏꯔꯦꯟꯒ ꯨꯝꯕꯨ ꯁꯨꯠ
ꯅꯣꯅ ꯀꯔꯤ ꯏꯥꯟ ꯊꯣꯡꯉꯝꯕ
ꯑꯩꯈꯣꯏꯅ ꯑꯗꯣ ꯍꯤꯟꯖꯥꯡꯗꯤ ꯑꯗꯨꯝ ꯍꯥꯎꯅꯤ ꯑꯗꯨꯕꯨ ꯏꯟꯇ꯭ꯔꯦꯁ ꯂꯩꯇꯕ ꯀꯦ ꯍꯧꯖꯤꯛꯇꯣ ꯏꯁꯥꯅ ꯑꯣꯏꯕꯒꯤ ꯀꯩꯅꯣ ꯃꯥꯏꯔꯦꯟ ꯃꯅꯥꯗꯣ ꯇꯣ ꯊꯣꯔ ꯂꯩꯔꯝꯃꯦ
ꯑꯣ ꯅꯡꯗꯤ ꯑꯗꯨꯝ ꯂꯩꯈꯤꯒꯅꯤꯀꯣ ꯑꯗꯨꯝ ꯂꯧ ꯂꯣꯏꯔꯒ ꯆꯠꯇꯣꯏꯔꯥ ꯑꯃꯨꯛꯀ ꯅꯣꯏꯗꯤ ꯂꯧꯔꯣꯏꯔꯦ ꯍꯥꯏꯕꯒꯨꯝ ꯇꯧꯋ
ꯑꯩꯗꯤ ꯂꯥꯎꯔꯣꯏ
ꯑꯗꯨꯗꯤ ꯅꯡ ꯂꯥꯛꯄꯥꯁꯦ ꯑꯗꯨꯗꯤ ꯅꯡ ꯇꯥꯔꯒ ꯇꯃꯒꯂ ꯊꯨꯃꯒꯂꯩꯗꯣꯏꯗꯨꯗꯨꯗꯤ
ꯀꯣꯜ ꯇꯧꯅꯣꯡ ꯂꯥꯑꯣꯔꯛ ꯑꯦ ꯐꯣꯟ ꯌꯦꯡ ꯃꯥ ꯐꯣꯟ ꯃꯦꯠꯂꯒ ꯂꯩꯃꯤꯅꯩ
ꯑꯗꯨꯅꯤ ꯍꯁꯦ ꯐꯖꯅ ꯅꯣꯏꯔꯅꯤ ꯑꯗꯨꯗꯤ
ꯑꯩꯕꯨ ꯀꯥꯉꯦ ꯍꯥꯏꯌꯦ ꯑꯁ ꯀꯔꯤꯅꯣ ꯈꯡꯗꯦ ꯏꯟꯖꯥꯡꯥꯡ ꯍꯥꯎꯗ꯭ꯔꯗꯤ ꯅꯗꯦ ꯑꯩ ꯍꯤꯟꯖꯥꯡ ꯍꯥꯎꯗ꯭ꯔ ꯑꯗꯨꯗꯤ ꯆꯥꯛ ꯆꯡꯗ ꯑꯣꯏꯒꯤ ꯑꯣꯏ
ꯎ
ꯑꯏ ꯀ꯭ꯔꯤꯅꯣ ꯑ ꯑꯁ ꯌꯥꯝ ꯐꯔꯦꯅꯦ ꯍꯧꯖꯤꯛꯀꯥꯟꯒꯤꯁꯦ
ꯎꯝ
ꯑꯃꯨꯛꯀ ꯀꯩꯅꯣ ꯇꯧꯑꯣꯣ ꯒ꯭ꯌꯥꯟ ꯇꯥꯗꯕ꯭ꯔꯣ ꯑꯩꯅ ꯍꯥꯏꯔꯤꯗꯣ ꯒ꯭ꯌꯥꯟ ꯇꯥꯕ꯭ꯔꯣ
ꯇꯥꯒꯨꯃ ꯇꯥꯗꯕꯒꯨꯝ ꯇꯎꯋꯦ
ꯈꯔ ꯀꯩꯅꯣ ꯌꯦꯡꯉꯣ
ꯑ
ꯑꯣ ꯇ ꯌꯥꯎꯗ꯭ꯔꯦ ꯍꯥꯏꯋꯥ
ꯑꯣ ꯅꯁꯨ ꯇꯤꯟ ꯊꯥꯗꯂꯛꯏꯔꯣ
ꯎꯝ ꯅꯟ ꯄ ꯂꯩꯦ ꯅꯟ ꯐꯕꯤꯔꯤꯖ ꯂꯩꯑꯣꯁꯦ
ꯑꯣ ꯃꯥꯏ ꯂꯥꯛꯄ꯭ꯔꯣ
ꯃ ꯂꯒꯗꯗ
ꯁꯥꯔꯝꯅꯤ ꯑꯗꯨꯗꯤ ꯁꯔꯝꯅꯤ ꯀꯣꯃꯦꯂ ꯑꯗꯨꯗꯕꯒꯤꯦ ꯀꯔꯤ ꯀꯔꯤ ꯇꯧꯔꯤꯅꯦ ꯐꯤ ꯁꯥꯒꯗ꯭ꯔꯣ ꯌꯨꯝ ꯂꯥꯛꯄꯒꯤ
ꯈꯪꯗꯦ ꯂꯩ ꯂꯩꯒꯦꯔꯥ ꯂꯩꯔꯣꯏꯔꯥ ꯐꯪꯗꯦ ꯁꯥꯟꯅꯕ
ꯁꯥꯥꯎ ꯂꯔꯒ ꯆꯂꯣ
ꯀꯥꯏꯗ ꯌꯧꯔꯕꯣ
ꯂꯩꯁꯦ ꯑꯩꯈꯣꯏ ꯗꯥꯝ ꯌꯥꯎꯔꯦ ꯋꯥꯠꯂꯤ ꯌꯨꯝ ꯌꯧꯅꯤꯡꯉꯥꯏꯦ
ꯑꯣ
ꯅꯪꯗꯤ ꯄꯨꯡ ꯀꯌꯥꯗ ꯌꯨꯝ ꯍꯟꯒꯅꯤ
ꯍꯧꯖꯤꯛ ꯈꯔ ꯂꯩꯔꯗꯤ ꯍꯜꯂꯅꯤ ꯑꯗꯣ ꯑꯩꯒꯤ ꯌꯨꯝꯗꯣ ꯌꯥꯝꯃ ꯗꯣ ꯂꯣꯏꯔꯦ
ꯂꯩꯁꯥꯕꯤ ꯂꯩꯗꯨꯕꯒꯤꯅꯦ
ꯑꯣ ꯑꯩꯒꯤ ꯑꯁꯦ ꯍꯨꯏ ꯃꯆꯥꯒꯤ ꯀꯩꯅꯣ ꯃꯥꯒꯤ ꯈꯣꯡ ꯃꯦꯠꯇꯣ
ꯑ
ꯃꯥꯒꯤꯦ ꯈꯣꯡꯒꯗ
ꯑ ꯌꯨꯝꯗ ꯂꯩ ꯁꯥꯕꯤ ꯂꯩ ꯇꯁꯦ ꯑꯁ ꯃꯣ ꯄꯨꯅ ꯑꯗꯨꯝ ꯅꯪ ꯂꯩꯔꯒ ꯂꯣꯏꯅ ꯇꯧꯊꯣꯛꯈ꯭ꯔꯣ
ꯇꯨꯝꯃꯒ ꯂꯩ ꯂꯩꯔꯅꯥꯗ ꯇꯨꯝꯃꯒ ꯂꯩꯔꯣ
ꯐꯝꯃꯒ ꯂꯩꯔꯤꯅꯦ ꯆꯥꯛ ꯆꯥꯕ ꯂꯣꯏꯔꯒ
ꯑꯣ
ꯉꯁꯤ ꯉꯁꯤꯅ ꯂꯣꯏꯔꯝꯅꯤ
ꯁꯤꯅꯜꯂꯥ ꯗꯦꯅꯦ ꯅꯨꯅꯨꯡ ꯉꯥꯏꯔ ꯉ ꯆꯦ ꯂꯁꯤꯇ ꯑꯣꯏꯕꯨꯣꯏ ꯇꯞ ꯇꯞ ꯂꯥꯛꯏꯅꯦ ꯇꯞ ꯇꯞ ꯇꯞ ꯂꯥꯛꯑꯒ ꯇꯧꯋꯦ ꯇꯧꯋꯤꯅꯦ ꯋꯥꯏꯑꯦꯕꯁ ꯃꯤ ꯌꯥꯝꯁꯦ ꯃꯤ ꯈꯔꯗꯤꯀꯣ ꯊꯨꯅ ꯊꯨꯅ ꯆꯠꯄꯒꯤꯀꯣ ꯃꯣꯏꯒꯤ ꯃꯇꯨꯡ ꯏꯟꯅꯕꯁꯦ ꯋꯥꯏꯕ ꯒꯤ ꯃꯥꯟꯗꯤ ꯑꯩꯈꯣꯏꯅꯤ ꯑꯇꯥ ꯃꯆꯥꯠꯁꯦ ꯃꯤ ꯃꯇꯨꯡ ꯏꯟꯅꯔꯒ ꯋꯥꯏ ꯍꯥꯏꯕꯒꯤ ꯑꯁ ꯃꯤ ꯂꯣꯏ ꯆꯠꯂ ꯆꯠꯂꯒ ꯑꯩꯈꯣꯏꯅꯤ ꯈꯛꯇꯪ ꯂꯥꯁꯇ ꯆꯠꯂꯤꯅꯦ ꯎꯝ ꯋꯥꯏꯌꯦ ꯑꯁ ꯉꯟꯅ ꯆꯠꯄꯒꯤꯀꯣ ꯋꯥꯏ ꯂꯝꯕꯤꯗꯣ ꯑꯌꯨꯛ ꯄꯨꯡ ꯇꯔꯨꯛ ꯃꯈꯥꯏ ꯇꯥꯕ꯭ꯔꯥ ꯇꯥꯗꯕ꯭ꯔꯥ ꯁꯨꯝ ꯆꯠꯄ ꯍꯧꯔꯅꯤ ꯑꯗꯨꯗꯒꯤ ꯎꯝ ꯑꯥꯎ ꯐꯣꯇꯣ ꯀꯥꯞ ꯎꯝ ꯐꯣꯇꯣ ꯀꯥꯞꯃꯤꯉꯩꯗ ꯅꯅꯤꯡꯉꯥꯏꯀꯣ ꯑꯁ ꯆꯦꯟꯕꯗꯣ ꯍꯥꯏꯕ
ꯑꯣ
ꯆꯥꯕ꯭ꯔꯥ ꯆꯥꯗꯕ꯭ꯔꯥꯁꯨ ꯈꯪꯗ꯭ꯔꯦ ꯑꯗꯨꯝ ꯅꯪꯅꯤꯉꯥꯏ ꯍꯥꯏꯅ ꯆꯠꯂꯦ ꯉꯟꯅ ꯉꯟꯅ ꯍꯧꯒꯠꯂꯦ ꯑꯗꯨꯒ ꯑꯩꯗꯤ ꯉꯟꯅ ꯉꯟꯅ ꯆꯠꯂꯒꯦꯁꯨ ꯋꯥꯏ ꯑꯗꯣ ꯑꯗꯨ ꯀꯥꯞꯄ ꯅꯪꯗ꯭ꯔꯗꯤ ꯑꯦꯞꯁꯦꯟ ꯇꯥꯔꯤꯕ ꯃꯤꯒꯤ ꯃꯍꯨꯠ ꯁꯤꯟꯕꯁꯨ ꯌꯥꯗ꯭ꯔꯦ ꯍꯧꯖꯤꯛ ꯀꯥꯟꯗꯤ ꯃꯥ ꯃꯥ ꯆꯠꯇ꯭ꯔꯗꯤ ꯑꯗꯨ ꯂꯣꯏꯕꯤꯅꯤꯀꯣ ꯑꯁ ꯃꯤꯁꯤꯡꯁꯦ ꯉꯟꯅ ꯉꯟꯅ ꯑꯩꯈ꯭ꯋꯥꯏꯗꯒꯤ ꯍꯦꯟꯅ ꯉꯟꯕꯁꯨ ꯌꯥꯎꯏꯅꯦ ꯂꯝꯕꯤꯅ ꯐꯠꯕꯁꯤꯒ ꯏꯁꯤꯡꯅ ꯌꯥꯝꯕꯁꯤꯒ ꯂꯣꯏꯔꯦ ꯅꯪꯗꯤ ꯉꯟꯅ ꯌꯎꯔꯛꯄ꯭ꯔꯣ ꯌꯨꯝꯗꯗꯤ
ꯉꯟꯗꯦꯗ ꯄꯨꯡ ꯇꯔꯥ ꯃꯈꯥꯏ ꯍꯦꯜꯂꯝꯅꯤ ꯌꯨꯝ ꯌꯧꯕꯗꯣ ꯇꯔꯥꯃꯈꯥꯏ ꯀꯩꯅꯣ ꯀꯩꯅꯣ ꯑꯁꯤꯗ ꯌꯧꯔꯒ ꯌꯨꯝꯗ ꯆꯪꯗꯕꯤꯅꯤꯅ ꯑꯁꯤ ꯕꯖꯥꯔꯗ ꯗꯨꯀꯥꯟꯒꯤ ꯄꯣꯠꯆꯩꯗꯣ ꯑꯝ ꯀꯩꯅꯣ ꯄꯨꯔꯛ ꯀꯣ ꯑꯗꯨꯒꯤ ꯑꯃꯨꯛ ꯊꯤꯟꯕ ꯆꯠꯂꯦ ꯃꯗꯣ ꯑꯃꯨꯛ ꯆꯠꯀꯅꯤ ꯍꯥꯏꯌꯦ ꯏꯚꯤꯅꯤꯡꯗ
ꯑꯣ
ꯑꯗꯨꯒꯤ ꯊꯨ ꯊꯨ ꯊꯨꯅ ꯑꯗꯨꯝ ꯇꯧꯔꯒ ꯆꯠꯈ꯭ꯔꯦ
ꯂꯝꯕꯤꯁꯨ ꯑꯔꯩ ꯀꯔꯦꯛ ꯀꯔꯦꯛ ꯅꯦ ꯑꯩ ꯏꯁꯤꯡꯒ ꯌꯥꯎꯗꯦ
ꯎ
ꯆꯠꯄ ꯅꯨꯡꯉꯥꯏꯇꯦ ꯒꯥꯔꯤ ꯊꯧꯕꯁꯤꯡꯁꯨ ꯇꯞꯁꯨ ꯊꯧꯗꯦ
ꯅꯪ ꯅꯪ ꯑꯦꯛꯖꯥꯝ ꯊꯥꯕꯗꯣ ꯂꯣꯏ ꯂꯣꯏꯔꯕ ꯅꯠꯇ꯭ꯔꯣ
ꯂꯣꯏꯗ꯭ꯔꯤ ꯑꯃ ꯋꯥꯠꯂꯤ ꯄ꯭ꯔꯦꯛꯇꯤꯀꯦꯜꯁꯨꯒ ꯑꯋꯥꯠꯂꯤ ꯊꯥꯡꯖꯥ ꯅꯨꯃꯤꯠꯇ ꯁꯕꯖꯦꯛ ꯑꯃ ꯊꯥꯅꯤ ꯄ꯭ꯔꯦꯇꯤꯀꯜ ꯑꯃꯒ ꯊꯥꯒꯅꯤ ꯑꯁ
ꯍꯥ
ꯏꯁꯥ ꯌꯥꯎꯔꯝꯒꯅꯤꯕ
ꯈꯪꯗꯦ ꯄꯩꯁꯥꯁꯨ ꯌꯥꯝ ꯆꯠꯂꯦ ꯕꯔꯥꯒ ꯀꯣꯂꯦꯖ ꯐꯥꯎ ꯐꯥꯎ ꯆꯠꯂꯦꯕ ꯑꯩꯈꯣꯏꯗꯣ ꯇꯥꯕ꯭ꯔꯣ
ꯑꯥ
ꯀꯣꯂꯦꯖ ꯐꯥꯎ ꯐꯥꯎ ꯑꯣꯇꯣ ꯆꯠꯂꯦ ꯑꯗꯨꯒ ꯀꯣꯂꯦꯖꯇ ꯑꯃꯨꯛ ꯑꯣꯇꯣꯅ ꯂꯧꯕ ꯂꯥꯛꯑꯣ ꯑꯃꯨꯛꯇ ꯑꯗꯨꯝ ꯇꯧꯕꯒꯤꯀꯣ ꯑꯁ ꯈꯣꯡꯅ ꯆꯠꯅꯤꯡꯉꯥꯏ ꯇꯜꯂꯦꯕ ꯑꯗꯨ ꯍꯥꯏꯕꯒꯤ ꯀꯣꯂꯦꯖ ꯂꯥꯞꯄꯅꯤꯅꯀꯣ ꯀꯣꯂꯦꯖ ꯂꯥꯞꯄꯒꯤ ꯇꯟꯕꯒꯤ ꯑꯗꯨꯝ ꯇꯣꯕꯨꯂ
ꯑꯗꯣ ꯑꯣꯇꯣ ꯐꯦꯌꯔꯗꯤ ꯀꯌꯅꯣ
ꯑ ꯑꯩꯈꯣꯏ ꯍꯧꯖꯤꯛ ꯃꯤ ꯑꯃ ꯑꯃꯨꯛꯀ ꯌꯥꯝꯕꯒꯤꯀꯣ ꯃꯣꯏꯁꯨ ꯌꯥꯡꯈꯩ ꯌꯥꯡꯈꯩꯗꯤ ꯂꯧꯋꯦ ꯊꯥꯕꯗ ꯃꯤ ꯃꯔꯤ ꯃꯤ ꯃꯔꯤ ꯃꯤ ꯃꯔꯤ ꯊꯥꯕꯗ
ꯑꯣ ꯀꯩꯅꯣ ꯆꯃꯤ ꯅꯤꯀꯣ
ꯎꯝ ꯆꯞ ꯃꯥꯟꯅꯩ ꯂꯣꯏ ꯂꯣꯏꯕ ꯀꯥꯟꯁꯨ ꯐꯣꯟ ꯐꯥꯎꯅꯔꯒ ꯀꯣ ꯑꯗꯨꯝ ꯆꯠꯃꯤꯟꯅꯕꯅꯦ ꯅꯠꯇ꯭ꯔꯗꯤꯀꯣ ꯑꯣꯇꯣꯗꯣ ꯐꯔꯛ ꯇꯥꯛꯑꯦꯕ ꯂꯝꯕꯤ ꯂꯥꯞꯄꯒꯤ ꯃꯤ ꯂꯩꯔꯗꯤ ꯑꯃꯨꯛꯀ ꯕꯖꯥꯔꯗ ꯑꯃꯨꯛꯀ ꯃꯤ ꯉꯥꯏꯕꯗꯣ ꯑꯣꯇꯣꯐꯨꯜ ꯇꯧꯅꯤꯉꯥꯏ ꯃꯤ ꯑꯃꯀꯛ ꯉꯥꯏ ꯉꯔꯥꯡ ꯅꯍꯥꯟꯁꯨ ꯑꯁ ꯊꯦꯡꯉꯦ ꯍꯣꯏ ꯂꯥꯕꯗꯣ ꯃꯤ ꯑꯣꯇꯣꯗꯣ ꯃꯤ ꯂꯩꯕꯔ꯭ꯒ ꯀꯃꯨꯛꯀ ꯉꯥꯏ ꯉꯥꯏ ꯉꯥꯏ ꯉꯥꯏ ꯉꯥꯏꯔꯒ ꯂꯥꯁꯇ ꯑꯗꯨꯝ ꯄꯨꯡ ꯑꯅꯤ ꯃꯈꯥꯏ ꯑꯣꯏꯔꯝꯅꯤ ꯌꯨꯝ ꯌꯧꯔꯛꯄꯗꯣ ꯑꯁꯦ
ꯑꯣ ꯑ
ꯍꯣꯏꯕꯒꯤ ꯇꯜꯂꯦ
ꯌꯨꯝ ꯌꯧꯔꯒ ꯃꯩꯁꯨ ꯂꯥꯛꯗꯦ ꯕꯦꯠꯇꯔꯤꯁꯨ ꯌꯥꯎꯗ꯭ꯔꯦ
ꯅꯨꯡꯉꯥꯏꯗ ꯑꯁ ꯑꯁꯦꯡꯕꯀꯣ ꯂꯝꯕꯤ ꯂꯥꯞꯅ ꯆꯠꯂꯁꯨꯀꯣ ꯌꯨꯝ ꯌꯧꯔ ꯀꯥꯟꯗ ꯃꯩ ꯂꯥꯛꯑꯗꯤ ꯅꯨꯡꯉꯥꯏꯕ
ꯑꯁꯦꯡꯕ ꯍꯨꯔꯦꯟ ꯃꯨꯛ ꯂꯥꯎꯗꯧ ꯃꯂꯦꯗ
ꯑꯣ ꯂꯥꯅꯤ ꯂꯥ ꯃꯥꯅꯤ ꯌꯨꯝ ꯌꯧꯔꯒ ꯃꯝꯕꯁꯦ ꯁꯤ ꯅꯨꯡꯉꯥꯏꯇꯕꯅꯦ
ꯑꯁ ꯑꯩꯈꯣꯏꯒꯤ ꯌꯨꯝꯗꯤ ꯑꯣ ꯑꯩꯈꯣꯏ ꯌꯨꯝꯗꯤ ꯃꯝꯕꯗ ꯂꯣꯏꯔꯦ꯫ ꯀꯤꯆꯟ ꯃꯝꯃꯦ ꯃꯥꯝꯕ ꯈꯛꯇꯥ
ꯕꯦꯇꯔꯤ ꯂꯩ ꯕꯦꯇꯔꯤꯅꯥ ꯊꯥꯜꯂꯣ
ꯒꯤ ꯑꯗꯨ ꯑꯣꯏꯔꯗꯤ ꯀꯣ
ꯍꯣꯏ ꯍꯣꯏ ꯍꯣꯏ꯫